ꯇꯥꯌꯦ
ꯀꯃꯥꯏ ꯀꯃꯥꯏ ꯇꯧꯕꯤꯔꯤꯒꯦ
ꯅꯆꯦ ꯑꯩꯁꯨ ꯋꯥꯃꯟꯗꯨꯒꯤ ꯍꯤꯞꯄꯒ ꯂꯩꯅꯦꯍꯦ ꯅꯪꯗꯤ ꯀꯩꯗꯧꯔꯤꯅꯣ ꯑ
ꯑꯩꯁꯨ ꯁꯨꯝ ꯐꯝꯃꯒ ꯂꯩꯗ
ꯀꯔꯤ ꯃꯊꯦꯜ ꯀꯔꯤ ꯃꯊꯦꯜ ꯆꯥꯒꯦ ꯉꯁꯤ
ꯉꯁꯤꯁꯦ ꯑꯂꯨꯒ ꯍꯋꯥꯏ
ꯑꯁ ꯍꯥꯎꯕ꯭ꯔꯣ
ꯍꯥꯎꯋꯦ
ꯑꯗꯨꯒ ꯍꯋꯥꯏ ꯈꯥꯛꯇ ꯆꯥꯕ꯭ꯔꯣ ꯑꯇꯣꯞꯄꯒꯨꯝꯕ ꯀꯥꯡꯉꯧ ꯅꯨꯡꯉꯧ ꯑꯗꯨ ꯑꯇꯣꯞꯄ ꯇꯧꯗꯕ꯭ꯔꯣ
ꯃꯁꯔꯨꯝꯗꯣ
ꯃꯁ ꯃꯁꯔꯨꯝ ꯀꯩꯅꯣ ꯑꯉꯥꯡꯕꯗꯣ
ꯈꯣꯝꯗꯣꯛꯄꯤꯗꯣ ꯎꯝ ꯍꯨꯝꯗ꯭ꯔꯣꯛꯄꯤ ꯀꯧꯋꯦ ꯑꯗꯣ ꯍꯥꯎꯕꯅꯦ ꯍꯦ ꯑꯗꯣ ꯌꯥꯝ ꯆꯥꯔꯗꯤ ꯑꯣꯅꯤꯡꯕꯅꯦ ꯂꯩꯕ꯭ꯔꯥ ꯅꯠꯇ꯭ꯔꯒ ꯂꯧꯕ ꯆꯠꯄ꯭ꯔꯥ ꯆꯤꯡꯗ
ꯂꯩꯕꯅꯦ ꯑꯁ ꯆꯤꯡꯗ ꯆꯠꯅꯤꯡꯉꯥꯏ ꯃꯇꯝ ꯂꯩꯇꯕꯒꯤ ꯂꯩꯔꯨꯞ
ꯁꯤ ꯑꯩꯗꯤ ꯃꯇꯝ ꯂꯩ ꯑꯗꯨꯕꯨ ꯃꯐꯝ ꯈꯪꯗꯕ
ꯎꯝ
ꯗꯨꯒꯤꯅꯤꯗ
ꯑꯈꯣꯏꯔꯣꯝꯗꯗꯤ ꯑꯗꯨꯗꯨ ꯑꯗꯨꯗꯣ ꯎꯕ꯭ꯔꯥ ꯎꯗꯕ꯭ꯔꯥ
ꯂꯩꯇꯦꯗ ꯑꯈꯣꯏ ꯁꯥꯏꯠꯇꯗꯤ ꯑꯈꯣꯏ ꯔꯣꯝꯗ ꯂꯩꯇꯦ ꯑꯗꯨꯒꯨꯝꯕꯗꯣ
ꯑꯣ
ꯗꯨꯒꯤꯅꯦ ꯑꯈꯣꯏꯔꯣꯝꯗ ꯃꯃꯤꯡꯕꯨꯗꯤ ꯈꯪꯑꯕ ꯃꯁꯛ ꯌꯦꯡꯗ ꯑꯗꯣ ꯑꯈꯣꯏ ꯔꯨꯝꯗ ꯄꯥꯟꯗꯕꯀꯣ ꯍꯧꯗꯕ ꯑꯗꯨꯗꯣ ꯑꯗꯨꯒꯤꯅꯤꯗ ꯑꯩꯁꯨ ꯃꯔꯛꯇꯤ ꯂꯩꯔꯒ ꯆꯥꯈ꯭ꯔꯦ ꯍꯥꯎꯕꯗ ꯀꯣ ꯃꯍꯥꯎꯗꯨ ꯇꯣꯉꯥꯜꯂꯦ ꯁꯥꯒ ꯊꯣꯡꯉꯒ ꯆꯥꯅꯤꯡꯉꯦ ꯃꯔꯛ
ꯍꯨꯝ ꯁꯥꯒ ꯊꯣꯡꯔꯗꯤ ꯍꯥꯎꯔꯣꯏꯌꯦ ꯑꯗꯨꯗꯣ
ꯃꯤ ꯁꯥꯔꯗꯒ ꯁꯥꯒ ꯊꯣꯡꯉꯒ ꯍꯥꯎꯋꯦ ꯍꯥꯏꯅ ꯂꯩꯍꯦ
ꯑꯁ ꯄꯥꯝꯃꯨꯗ꯭ꯔꯣ ꯊꯒ ꯁꯥꯒ ꯊꯣꯡꯉꯒ ꯆꯥꯕꯗꯣ ꯄꯝꯃꯨꯏ
ꯀꯉꯥꯎ ꯇꯧꯕꯅ ꯈ꯭ꯋꯥꯏꯗꯒꯤ ꯍꯥꯎꯕ꯭ꯔꯅꯦ
ꯍꯥꯥ
ꯀꯉꯥꯎ ꯇꯥꯎꯕꯅ ꯈ꯭ꯋꯥꯏꯗꯒꯤ ꯍꯦꯟꯅ ꯍꯥꯎꯕ꯭ꯔꯥ ꯍꯥꯏꯕ
ꯎꯝ ꯍꯥꯎꯋꯦ ꯗꯨꯅ
ꯑꯦ ꯍꯦꯛꯇ ꯆꯠꯅꯤꯡꯉꯦ ꯑꯗꯨꯝ ꯈꯣꯝꯗꯣꯛꯄꯤꯗꯣ
ꯍꯣꯏ ꯑꯈꯣꯏꯁꯨ ꯑꯩꯈꯣꯏꯁꯨ ꯆꯠꯀꯦꯅꯗꯤ ꯇꯧꯚꯅꯦ ꯑꯗꯣ ꯑꯃꯨꯛ ꯀꯩꯗꯧ ꯖꯠꯂꯥ ꯈꯪꯅꯦ
ꯌꯥꯏ ꯉꯁꯤꯗꯤ ꯀꯗꯥꯏ ꯆꯠꯄ꯭ꯔꯥ ꯑꯗꯨꯝ ꯌꯨꯝꯗ ꯂꯩꯕ꯭ꯔꯥ ꯅꯠꯇ꯭ꯔꯒ ꯀꯃꯥꯏ ꯀꯃꯥꯏꯅ ꯂꯦꯟꯒꯦ
ꯁꯤꯗꯤ ꯏꯁ ꯕꯣꯜ ꯌꯦꯡꯕꯒꯤ ꯀꯨꯏꯒꯤꯗ꯭ꯔꯤꯗ ꯍꯧꯒꯠꯄ
ꯎꯝ ꯆꯦ ꯑꯈꯣꯏꯁꯨ ꯕꯣꯜ ꯌꯦꯡꯕꯅꯦꯗꯣ ꯕꯣꯜ ꯌꯦꯡꯉꯦ ꯑꯗꯨ ꯑꯣꯏꯔꯁꯨ ꯍꯣꯁꯄꯤꯇꯥꯜ ꯆꯠ ꯆꯠꯇꯕ ꯌꯥꯗꯕꯒꯤ ꯍꯣꯁꯄꯤꯇꯥꯜ ꯑꯃꯨꯛ ꯆꯠꯂꯦ ꯍꯁꯄꯤꯇꯥꯜꯗꯒꯤ ꯑꯃꯨꯛ ꯍꯜꯂꯛꯑꯦ ꯑꯗꯨꯒ ꯍꯧꯖꯤꯛ ꯍꯤꯞꯄꯒ ꯂꯩꯝꯅꯦ
ꯎꯝ ꯗ꯭ꯌꯨꯇꯤ ꯗ꯭ꯌꯨꯇꯤ ꯆꯠꯂꯤꯔꯣ ꯅꯠꯇ꯭ꯔꯒ ꯑꯅꯥꯕ ꯌꯥꯎꯕ꯭ꯔꯣ
ꯑꯅꯥꯕ ꯌꯥꯎꯕꯒꯤ ꯆꯠꯄꯅꯤꯗ
ꯑꯣ
ꯍꯣꯏ ꯗꯥꯛꯇꯔꯒ ꯅꯔꯁꯀ ꯇꯧꯖꯗꯦ
ꯃꯤ ꯁꯦꯕꯥ ꯇꯧꯔꯤꯅꯤ ꯀꯩꯅꯣ
ꯀꯩꯗꯧꯔꯒꯦ ꯀꯦ ꯀꯅꯥ ꯀꯅꯥ ꯀꯩꯗꯧꯕ ꯌꯥꯎꯔꯒꯦ
ꯑꯁꯤꯒꯤ ꯋꯥꯁꯦ ꯍꯥꯏꯅꯤꯉꯥꯏ ꯂꯩꯔꯦ ꯑꯩꯅ ꯁꯤ ꯃꯤ ꯑꯣꯄ꯭ꯔꯦꯁꯟ ꯇꯧꯅꯉꯥꯏ ꯂꯩꯕ ꯑꯗꯨꯒꯤꯅꯤꯗ
ꯑꯣ
ꯑꯗꯨꯒꯤ ꯁꯦꯕꯥ ꯇꯧꯅꯤꯉꯥꯏꯗꯣ
ꯎꯝ
ꯑꯗꯨꯒꯤ ꯆꯠꯀꯦ ꯇꯧꯕꯅꯤꯗ ꯃꯇꯦꯡ ꯄꯥꯡꯕꯤꯒꯦ ꯇꯧꯕꯅꯤ
ꯅꯨꯄꯥ ꯃꯌꯥꯝ ꯂꯩꯔꯁꯨ ꯀꯩꯅꯣ ꯆꯪꯕ ꯌꯥꯗ꯭ꯔꯗꯤ ꯎꯄꯥꯏ ꯂꯩꯗꯕꯅꯦ ꯑꯩꯈꯣꯏꯁꯨ ꯀꯨꯏꯗ꯭ꯔꯤꯌꯦꯕ ꯍꯣꯁꯄꯤꯇꯥꯜꯗꯒꯤ ꯊꯣꯛꯂꯛꯄꯀꯣ
ꯎꯝ
ꯏꯆꯦ ꯑꯃꯗꯣ ꯒ ꯒꯔꯤ ꯃꯆꯥ ꯑꯦꯛꯁꯤꯗꯦꯟ ꯊꯣꯛꯄꯒꯤ ꯊꯥ ꯊꯥ ꯑꯝ ꯊꯥ ꯑꯃ ꯍꯦꯜꯂꯦꯕ ꯑꯩꯈꯣꯏ ꯔꯤꯝꯁ ꯑ ꯀꯩꯅꯣꯗ ꯂꯩꯕꯀꯣ
ꯎꯝ
ꯑꯗꯨꯒꯤ ꯑꯁ ꯅꯨꯄꯤ ꯅꯨꯄꯤ ꯑꯣꯏꯕꯅꯤꯅ ꯃꯣꯏꯒꯤ ꯑꯥ ꯋꯥꯔꯠꯗ ꯀꯩꯅꯣ ꯅꯨꯄꯤ ꯉꯥꯛꯇ ꯂꯩꯍꯟꯕꯀꯣ ꯅꯨ ꯄꯥꯗꯨ ꯆꯪꯍꯟꯗꯕꯤꯗ
ꯍꯣꯏ ꯍꯣꯏ ꯑꯗꯨꯅꯦ ꯈꯪꯗ꯭ꯔꯦꯗ ꯑꯁ ꯍꯌꯦꯡ ꯑꯃꯨꯛ ꯆꯠꯀꯅꯤ
ꯁꯤꯁꯦ ꯑꯁꯦꯡꯕ ꯋꯥꯏ ꯇꯨꯝꯅꯤꯡꯃꯟꯕꯒꯤ ꯑꯃꯨꯛ ꯍꯜꯂꯛꯄꯅꯤ ꯌꯨꯝꯗ ꯂꯦꯛꯀꯦꯅꯗꯤ ꯆꯠꯄꯅꯦꯕ ꯉꯁꯤꯗꯣ
ꯎꯝ
ꯑꯩꯗꯣ ꯋꯥꯃꯟꯕꯒꯤ ꯑꯃꯨꯛ ꯍꯜꯂꯛ
ꯋꯥꯔꯗꯤ ꯑꯃꯨꯛ ꯆꯠꯄ ꯇꯥꯕꯅꯤꯅꯦ ꯌꯨꯝ ꯍꯟꯕ ꯇꯥꯕꯅꯤꯅꯦ ꯆꯥꯛ ꯏꯟꯁꯥꯡꯗꯤ ꯀꯃꯥꯏ ꯊꯤꯟꯕꯅꯣ ꯅꯣꯏꯅ ꯊꯤꯜꯂꯤꯔꯥ ꯅꯠꯇ꯭ꯔꯒ ꯀꯥꯎ
ꯃꯤ ꯈꯪꯗꯦꯗ ꯃꯤꯅ ꯊꯤꯟꯕ ꯁꯪꯕ ꯃꯇꯝꯗ ꯃꯤꯅ ꯊꯤꯜꯂꯦ ꯁꯪꯗꯕ ꯃꯇꯝꯗ ꯍꯣꯇꯦꯜꯗꯒꯤ ꯂꯩꯔꯒ ꯆꯥꯏ ꯉꯁꯥꯏꯗꯤ ꯍꯣꯇꯦꯜ ꯆꯥꯕꯅꯤ ꯈꯪꯇ꯭ꯔꯦꯇꯥ
ꯅꯨꯡꯗꯥꯡ ꯅꯨꯡ ꯍꯥ
ꯃꯊꯦꯜ ꯌꯥꯝꯃꯟꯕꯒꯤ ꯆꯥꯐꯝ ꯈꯪꯗꯦꯗ꯫
ꯌꯥꯝ ꯃꯤ ꯑꯃꯗ ꯃꯊꯦꯜꯗꯣ ꯃꯔꯤ ꯃꯉꯥ ꯄꯤꯌꯦꯕ꯫ ꯑꯗꯨꯒꯤ ꯑꯁ ꯆꯥꯕ ꯉꯝꯗꯦ꯫
ꯅꯣꯏꯅꯤ ꯀꯔꯤ ꯀꯔꯤ ꯌꯦꯟꯁꯥꯡ ꯊꯣꯡꯔꯒ ꯆꯥꯕ꯭ꯔ꯫ ꯍꯋꯥꯏ ꯅꯠꯇꯕꯤ ꯑꯇꯣꯞꯄ꯫
ꯍꯋꯥꯏ ꯅꯗꯕꯤ ꯍꯋꯥꯏ ꯌꯨꯝ ꯑ ꯀꯩꯅꯣꯒꯤ ꯑ ꯑꯃ ꯕ꯭ꯔꯤꯟꯖꯥꯥꯜꯒꯨꯝꯕꯀꯣ ꯕ꯭ꯔꯤꯟꯖꯥꯜꯅꯦ ꯑꯗꯨꯒ ꯑꯥ ꯁꯧꯒꯔꯤꯅꯦ
ꯎꯝ
ꯑꯗꯨꯒ ꯎꯁꯣꯏꯅꯦ
ꯎꯝ
ꯑꯁ ꯈꯡꯗꯦꯅꯦ ꯏꯟꯁꯥꯡ ꯏꯟꯁꯥꯡꯅꯤꯅ
ꯈꯪꯗ꯭ꯔꯦꯗ ꯍꯟꯗꯛꯁꯦ ꯁꯧꯒꯔꯤ ꯈꯔ ꯆꯥꯕ ꯅꯨꯡꯉꯥꯏ ꯑꯩꯗꯤ ꯁꯪꯒꯔꯤ ꯌꯥꯝ ꯆꯥꯅꯤꯡꯉꯦ
ꯁꯧ ꯁꯧꯒ꯭ꯔꯤꯗꯣ ꯑꯩꯈꯣꯏ ꯑꯩꯈꯣꯏ ꯑꯩꯈꯣꯏꯒꯤ ꯀꯩꯅꯣꯗ ꯎꯝ ꯑꯩꯈꯣꯏꯒꯤ ꯀꯩꯅꯣ ꯀꯤꯠꯆꯟ ꯒꯥꯔꯗꯦꯟꯗ ꯊꯥꯏꯌꯦꯕꯀꯣ ꯑꯗꯨꯒꯤ
ꯑꯣ
ꯁꯧꯒ꯭ꯔꯤꯗꯤ ꯆꯥ ꯂꯩꯗ꯭ꯔꯗꯤ ꯁꯧꯒ꯭ꯔꯤ ꯇꯥꯔꯦ
ꯁꯧꯒ꯭ꯔꯤꯗꯤ ꯃꯔꯥꯡ ꯌꯥꯝ ꯀꯥꯏꯔꯕ꯭ꯔꯣ
ꯃꯤꯗꯤ ꯌꯣꯜꯂꯒꯥ ꯂꯩ ꯅꯪꯁꯨ ꯍꯦꯛꯔꯒ ꯌꯣꯜꯂꯣ
ꯁꯧꯒ꯭ꯔꯤꯅꯋꯥꯏ ꯆꯥꯏꯔꯦ ꯑꯩꯈꯣꯏꯗ
ꯀꯥꯡꯍꯜꯂꯣ ꯏꯕꯨꯡꯉꯣ
ꯄꯪꯍꯟꯕꯗꯣ ꯑꯩꯈꯣꯏꯗꯤ ꯍꯩꯇꯕ ꯑꯗꯨꯒꯤ
ꯃꯅꯥꯗꯣ ꯈꯔ ꯍꯦꯠꯂꯒ ꯀꯩꯅꯣ ꯇꯧꯗꯕꯅꯤꯅ ꯁꯟꯗ ꯑꯦꯛꯁꯄꯣꯖ ꯇꯧꯒꯗꯕꯅꯤ ꯑꯗꯨ ꯈꯥꯛꯇ ꯐꯥꯎ ꯇꯧꯅꯤꯡꯗ꯭ꯔꯗꯤ ꯂꯣꯏꯔꯦ
ꯅꯪ ꯌꯥꯝ ꯇꯨꯝꯅꯤꯡꯕ ꯃꯥꯜꯂꯦꯕꯣ
ꯑ
ꯇꯨꯝꯅꯤꯡꯕꯔꯣ
ꯅꯪ ꯈꯪꯕ꯭ꯔꯥ ꯍ ꯅꯪ ꯀꯃꯥꯏꯅ ꯈꯪꯕ꯭ꯔꯣ ꯑꯩ ꯌꯥꯝ ꯇꯨꯝꯅꯤꯡꯉꯦ ꯍꯥꯏꯕ
ꯅꯪꯒꯤ ꯋꯥꯉꯥꯡ ꯁꯉꯡꯗꯣ ꯑꯗꯨꯅ ꯇꯥꯛꯑꯦꯕ
ꯒꯌꯟ ꯃꯦ ꯇꯥꯗꯕ꯭ꯔꯣ
ꯍꯥꯏ ꯅꯪ ꯀꯣꯜ ꯇꯧ ꯂꯣꯏꯔꯒꯥ ꯇꯨꯝ ꯔꯅꯦ ꯁꯦꯡꯕ ꯌꯥ
ꯑꯩꯗꯤ ꯀꯣꯝꯉꯥꯏꯔꯤꯔꯣ ꯀꯃꯥꯏ ꯇꯧꯕꯅꯣ
ꯑꯩ ꯁꯧꯒ꯭ꯔꯤ ꯀꯝꯍꯜꯂꯣ ꯍꯥꯏꯕ꯭ꯔꯥ ꯍꯧꯖꯤꯛꯇꯣ
ꯎꯝ
ꯑꯣ ꯑꯁ ꯑꯩꯈꯣꯏꯗꯤ ꯈꯣꯢꯗꯤ ꯁꯧꯒ꯭ꯔꯤ ꯐꯥꯎ ꯂꯩꯔꯒ ꯆꯥꯕꯅꯦ ꯅꯪꯗꯤ ꯁꯧꯒ꯭ꯔꯤ ꯂꯩꯔꯒ ꯐꯩꯌꯦ ꯁꯧꯒ꯭ꯔꯤ ꯏꯟꯁꯥꯡ ꯆꯥꯅꯤꯡꯉꯦ ꯑꯩꯗꯤ
ꯄꯩꯁꯥ ꯂꯩꯕ ꯃꯤꯗꯤ ꯂꯧ ꯂꯩꯔꯒ ꯆꯥꯒꯗꯥꯕꯅꯤꯅꯦ
ꯂꯩ ꯄꯩꯁꯥ ꯂꯩ ꯄꯩꯁꯥ ꯂꯩꯕ ꯂꯩꯇꯕ ꯅꯠꯇꯦ ꯂꯩꯇꯥꯕꯒꯤ ꯁꯧꯒ꯭ꯔꯤꯗꯣ ꯂꯩꯇꯕ ꯂꯩꯇꯕꯒꯤ ꯂꯩꯔꯒ ꯆꯥꯕꯅꯦ ꯆꯥꯅꯤꯡꯃꯟꯕꯒꯤ ꯑꯗꯨꯅꯦ
ꯈꯣꯢ ꯍꯧꯖꯤꯛ ꯀꯩꯅꯣ ꯇꯧꯔꯤꯖꯦ ꯁꯧꯒ꯭ꯔꯤꯅꯦ ꯑꯗꯨꯒ ꯑ ꯅꯦꯁ ꯅꯦꯁ ꯑꯥ
ꯑꯜꯂ ꯀꯣꯟ ꯔꯣ ꯁꯨꯏꯠ ꯀꯣꯟ
ꯁꯨꯏꯠ ꯀꯣꯟꯅꯦ ꯑꯍꯣꯢ
ꯎꯝ ꯊꯤꯜꯂꯥꯛꯑꯣꯅꯦ ꯅꯣꯡꯃꯥ
ꯑꯁ ꯄꯥꯟꯕ ꯍꯧꯗ꯭ꯔꯤ ꯃꯆꯥ ꯃꯆꯥ
ꯑꯦ ꯆꯥꯎꯕꯗꯤ ꯅꯪꯒꯗ꯭ꯔꯣ ꯍꯟꯗꯥꯛ
ꯈꯪꯗꯦ
ꯐꯖꯥꯗꯔꯦ ꯁꯧꯒ꯭ꯔꯤꯗꯨꯗꯤ ꯍꯥꯎꯕꯅꯦ ꯑꯁꯦꯡꯕ ꯈꯪꯗꯦ ꯅꯨꯡꯗꯥꯡꯗꯥ ꯁꯧꯒ꯭ꯔꯤ ꯆꯥꯁꯤꯔꯥ ꯁꯧꯒ꯭ꯔꯤꯅꯗꯤ ꯍꯥꯎꯋꯦꯅ ꯃꯣꯔꯣꯛ ꯑꯇꯦꯛꯄꯗꯣ ꯍꯥꯞꯔꯥꯒꯥ
ꯁꯧ ꯁꯧꯔꯤꯗ ꯏꯗꯤꯛ ꯆꯨꯔꯦꯅꯦ ꯍꯥ
ꯍꯣꯏ ꯁꯧꯒ꯭ꯔꯤ ꯑꯩꯈꯣꯏ ꯆꯤꯡ ꯃꯤꯗꯤ ꯁꯧꯒ꯭ꯔꯤꯗꯥ ꯌꯥꯝ ꯉꯥꯎꯕꯅꯦ ꯈꯪꯗ꯭ꯔꯣ ꯅꯪ
ꯁꯤꯁꯇ ꯢꯁ ꯇꯜꯂꯦꯕꯣ ꯇꯧꯔꯤꯖꯦ
ꯁꯧꯒ꯭ꯔꯤꯅ ꯍꯥꯎꯕꯅꯦ ꯑꯦꯆ ꯀꯅꯤꯔꯥ
ꯀꯔꯤ ꯍꯨꯔꯥꯜꯂꯨꯒꯦ ꯉꯥꯁꯤ
ꯃꯤꯒꯤ ꯍꯨꯔꯥꯟꯕ ꯂꯩꯇꯦ
ꯅꯆꯦ ꯍꯣꯏꯗꯤ ꯑꯗꯨꯒꯨꯝꯕ ꯊꯕꯛ ꯇꯧꯗꯦ ꯍꯥꯏꯕ ꯅꯪ ꯈꯪꯕ ꯅꯠꯇ꯭ꯔꯣ
ꯎꯝ ꯊꯥꯏꯅꯒꯤ ꯋꯥꯔꯤꯔꯣ ꯑꯗꯨ ꯍꯤꯀꯞ ꯑꯣꯏꯔꯗꯤ ꯍꯥꯏ
ꯈꯪꯉꯦꯅꯦ ꯊꯥꯏꯅꯒꯤꯗꯣ ꯍꯟꯗꯛꯁꯤ ꯆꯠꯅꯗ꯭ꯔꯦ
ꯑꯁ ꯈꯥꯔꯥꯗꯤ ꯈꯔ ꯈꯥꯔꯥꯗꯤ ꯑꯗꯨꯝ ꯆꯠꯅꯕꯅꯦꯍꯦ
ꯍꯣꯏ ꯈꯔ ꯈꯥꯔꯗꯤ ꯆꯥꯟꯅꯩꯔꯦ ꯑꯗꯨ ꯑꯣꯢꯔꯁꯨ ꯑꯩꯈꯣꯏꯗꯤ ꯑꯩꯈꯣꯏꯗꯤ ꯈꯪ ꯑꯗꯨꯒꯤ ꯂꯣꯖꯤꯛꯇꯣ ꯈꯥꯡꯕꯅꯤꯅꯥꯀꯣ ꯑꯩꯈꯣꯏꯗ ꯑꯗꯨꯝꯃꯥꯢ ꯍꯥꯏꯔꯁꯨ ꯄꯥꯟꯅꯔꯣꯏꯕꯥ
ꯑꯗꯨ ꯗꯤꯕꯦꯠ ꯇꯧꯔꯗꯤ ꯑꯗꯨꯗꯣ ꯀꯥꯎꯔꯣ ꯀꯥꯎꯔꯣ ꯀꯥꯎꯔꯅꯤ ꯑꯗꯨꯒꯥ
ꯑꯗꯨꯅꯦ ꯍꯣꯏ ꯍꯣꯏ ꯑꯗꯨꯅꯦ ꯎꯝ ꯑꯗꯨꯝ ꯇꯧꯋꯦ ꯑꯗꯨꯒꯤꯗꯣ ꯈꯠꯅꯥꯕꯒꯨꯝꯕ ꯇꯧꯔꯗꯤꯀꯣ ꯑꯗꯨꯝ ꯀꯥꯎꯒꯅꯨꯅꯦ ꯑꯩꯁ ꯈꯪꯗ꯭ꯔꯦꯗꯥ ꯈꯪꯗ꯭ꯔꯦ ꯄꯨꯟꯁꯤꯁꯦ ꯇꯨꯝꯅꯤꯡꯉꯦ
ꯉꯥꯁꯥꯏ ꯑꯩꯈꯣꯏꯁꯨ ꯀꯩꯅꯣ ꯍꯩꯅꯧꯗꯣ ꯑꯁ ꯐꯥꯅ ꯌꯥꯝꯅ ꯆꯥꯕꯅꯦꯕ ꯉꯥꯁꯤ
ꯑꯁ ꯂꯩꯕ꯭ꯔꯣ ꯍꯩꯅꯧ ꯅꯣꯏꯗ
ꯑꯗꯨ ꯑꯩꯈꯣꯏ ꯑꯩꯈꯣꯏꯗꯗꯤ ꯀꯩꯅꯣ ꯂꯩꯕꯨꯗꯤ ꯂꯩꯌꯦ ꯍꯣꯏ ꯑꯗꯣ ꯃꯤ ꯑꯩꯈꯣꯏ ꯃꯤꯒꯤꯅꯦꯕ ꯑꯩꯈꯣꯏ ꯂꯧꯏꯗꯣ ꯑꯗꯨꯒ ꯃꯣꯏ ꯃꯣꯏ ꯑꯩꯈꯣꯏꯅ ꯅꯤꯕꯗꯨꯁꯨꯝ ꯄꯥꯟ ꯃ ꯄꯥꯟꯕꯗꯣ ꯑꯗꯨꯁꯨ ꯃꯣꯏꯒꯤ ꯅꯠ ꯅꯠꯇꯕꯀꯣ ꯃꯤꯅ ꯊꯥꯔꯒ ꯑꯃꯨꯛ ꯑ ꯃꯤꯅ ꯑꯗꯨꯗꯣ ꯊꯥꯔꯒ ꯆꯠꯈ꯭ꯔꯦꯕ ꯑꯗꯨꯒꯤ ꯀꯨꯏꯔꯕ ꯃꯇꯨꯡꯗ ꯑꯥ ꯑꯥ
ꯀꯣꯠꯇꯔꯒꯤ ꯑꯣꯏꯔꯗꯤ ꯅꯣꯏꯒꯤꯅꯦ ꯑꯗꯨꯝ ꯀꯣꯠ ꯇꯔꯗ ꯂꯩꯕꯁꯤꯡꯅ ꯑꯗꯨꯝ ꯃꯣꯏ ꯃꯣꯏꯒꯤꯅꯤ ꯍꯥꯏꯅ ꯑꯗꯨꯝ ꯆꯥꯟꯅꯕꯅꯦ ꯀꯔꯤꯅꯣ
ꯑꯁ ꯃꯤꯒꯤ ꯊꯣꯡꯒꯥꯟꯗ ꯍꯦꯛ ꯆꯪꯉꯥꯒ ꯂꯧꯕꯗꯣ ꯈꯔ ꯅꯨꯡꯉꯥꯏꯗꯦꯅ
ꯀꯩꯁꯨ ꯀꯥꯏꯗꯦꯅ ꯑꯗꯨ ꯍꯥꯏꯅꯧ ꯍꯦꯛꯂꯒ ꯑꯗꯨꯝ ꯑꯗꯨ ꯅꯣꯏꯅ ꯂꯧꯗ꯭ꯔꯥ ꯀꯅꯥꯅ ꯆꯥꯒꯅꯤ ꯃꯊꯟꯇ ꯄꯨꯝꯈꯔꯅꯤꯅ ꯑꯗꯨꯅꯦ ꯂꯧꯔꯒ ꯆꯥꯕ ꯌꯥꯏꯌꯦ꯫
ꯑꯁ ꯐꯅ ꯌꯥꯝꯕ ꯃꯨꯜꯂꯦꯕ ꯑꯗꯨꯗꯣ
ꯑꯁ ꯄꯥꯝꯃꯨꯋꯦ
ꯃꯟ ꯃꯊꯟꯅ ꯇꯥꯕꯅꯦꯕ ꯑꯗꯨ ꯃꯨꯜꯂꯒ ꯀꯣ
ꯑꯁ ꯍꯥꯎꯒꯅꯤ ꯃꯊꯟꯇ ꯃꯣꯠꯂꯒ ꯇꯥꯕꯗꯨꯅ ꯌꯥꯝ ꯍꯥꯎꯔꯤꯁꯦ꯫
ꯎꯝ ꯅꯪ ꯀꯩꯅꯣ ꯌꯥꯝ ꯇꯨꯝꯅꯤꯡꯕ ꯃꯥꯜꯂꯦ ꯇꯨꯝꯃꯣꯀꯣ ꯑꯗꯨꯗꯤ
ꯍꯣꯏ ꯑꯍꯥ ꯑꯩ ꯇꯨꯝꯈꯤꯒꯦ ꯋꯥꯔꯦ ꯑꯁꯦꯡꯕ
ꯎꯝ ꯑꯩ ꯑꯃꯨꯛ ꯀꯣꯜ ꯎꯝ
ꯎꯝ ꯍꯣꯔꯦꯟ ꯑꯃꯨꯛ ꯇꯧꯁꯦ ꯍꯣꯏ ꯍꯣꯏ ꯎꯝ